ꯑꯩꯅ ꯋꯥꯆꯦꯞ ꯑꯩꯅ ꯋꯥꯆꯦꯞꯇ ꯃꯦꯁꯦꯁ ꯊꯥꯕꯗ ꯐꯪꯕ꯭ꯔꯣ
ꯎꯝ ꯎꯧꯏꯗꯥ
ꯑꯝ ꯄꯥꯎꯋꯥꯗꯣ
ꯄꯌꯦ
ꯕꯥꯞ ꯇꯥꯔꯦꯀꯣ
ꯚꯥꯠ ꯇꯥꯔꯦ ꯑꯩ ꯍꯥꯏꯗꯤ ꯍꯥꯏꯗꯦꯅ
ꯑꯗꯨ ꯅꯪ ꯗꯦꯠ ꯀꯌꯥꯗ ꯏꯝꯐꯥꯜ ꯂꯥꯛꯀꯅꯦꯕ
ꯇ꯭ꯋꯦꯟꯇꯤ ꯐꯣꯔ
ꯇ꯭ꯋꯦꯟꯇꯤ ꯐꯣꯔꯗ ꯀꯣ
ꯎꯝ
ꯑꯗꯨꯒ ꯅꯣꯏꯒꯤ ꯑꯪꯀꯜ ꯍꯣꯏꯒꯤ ꯌꯨꯝꯗ ꯂꯩꯒꯗꯧꯕꯀꯣ
ꯎꯝ
ꯎꯍꯝ ꯍꯌꯦꯡ ꯑꯌꯨꯛ ꯋꯥꯛꯀꯤꯡ ꯆꯦꯟꯒꯅꯦꯕ
ꯎꯝ ꯆꯦꯟꯒꯤꯅꯤ
ꯄꯨꯡ ꯀꯌꯥꯗ
ꯄꯨꯡ ꯃꯉꯥꯗ ꯍꯧ ꯑꯝ ꯃꯔꯤꯗ ꯍꯧꯒꯠꯂꯒ ꯆꯦꯟꯜꯒꯅꯤ
ꯑꯁ ꯑꯗꯨꯗꯤ ꯏꯪꯒꯅꯤꯍꯦ
ꯆꯦꯟꯅꯔꯤ ꯏꯪ ꯗꯦ ꯍꯦ
ꯂꯩꯆꯤꯟ ꯊꯥꯔꯝꯃꯅꯤꯀꯣ ꯌꯨ ꯉꯟ
ꯀꯁ ꯑꯁꯦꯡꯕ ꯂꯩꯆꯤꯜꯁꯤ ꯔꯤꯠꯁꯀꯣ ꯐꯥꯒꯤ ꯅꯠꯇꯦ ꯑꯦꯀꯦ ꯗꯥꯔꯖꯤꯂꯤꯡꯒ ꯆꯞ ꯃꯥꯟꯅꯕꯅꯦ ꯁꯤ ꯋꯦꯗꯔꯁꯦ
ꯍꯣꯏ ꯑꯗꯨ ꯑꯣꯏꯁꯨ ꯗꯥꯔꯖꯤꯂꯤꯡꯅ ꯈꯤꯇꯪ ꯁꯥꯏꯌꯦꯗ ꯑꯃꯨꯛꯀꯥ ꯅꯣꯡ ꯆꯨꯗꯕ ꯃꯇꯝꯗꯗꯤ ꯁꯥꯕꯅꯦ ꯗꯔꯖꯂꯤꯡꯗꯤ
ꯑꯗꯨꯒ ꯀꯩꯅꯣꯗꯣ ꯁꯤꯔꯣꯏ ꯍꯤꯜꯏꯁ ꯇꯣ ꯑꯗꯨ ꯇꯥꯏꯞꯇ ꯇꯧꯋꯦ ꯃꯣꯏꯒꯤ ꯂꯩꯆꯤꯟ ꯊꯥꯕꯗꯣ ꯃꯤꯅꯤꯠꯇ ꯑꯗꯨꯝ ꯋꯦꯗꯔꯗꯣ ꯃꯤꯅꯤꯠ ꯗ ꯗꯨꯝ ꯍꯣꯡꯕ ꯂꯩꯆꯤꯜ ꯊꯥꯔ ꯑꯃꯨꯛ ꯄꯪꯉꯥꯟ ꯉꯥꯟꯊꯣꯛꯄ
ꯍꯣꯏ ꯉꯍꯥꯛꯇꯪ ꯂꯩꯆꯤꯟ ꯊꯥꯅꯤ ꯑꯃꯨ ꯉꯍꯥꯛ ꯈꯤꯇꯪ ꯉꯥꯟꯒꯅꯤ ꯁꯦꯡꯒꯅꯤ ꯀꯣ ꯅꯨꯡꯁꯤꯠꯇꯨ ꯑꯦ ꯑꯦꯄꯤꯇꯥꯏꯠꯇꯤ ꯂꯩꯔꯝꯒꯅꯤꯅ ꯆꯥꯛꯇꯤ ꯐꯖꯅ ꯆꯥꯅꯤꯡꯔꯝꯒꯅꯤ ꯍꯥꯏꯕꯗꯤ ꯏꯪꯕꯅꯤꯅ
ꯆꯥꯕꯗꯤ ꯑꯗꯨꯝ ꯅꯨꯡꯉꯥꯏꯗ ꯑꯩꯗꯤ
ꯑꯈꯣꯏ ꯃꯅꯤꯄꯨꯔꯒꯤ ꯆꯥꯛ ꯆꯥꯅꯤꯡꯉꯦ ꯁꯤꯗ ꯍꯣꯁꯇꯦꯜꯗ ꯆꯥꯛꯁꯤ ꯍꯥꯎꯗ꯭ꯔꯦꯅꯦ ꯆꯥꯛ ꯃꯤꯁ ꯇꯧꯔꯦ ꯃꯅꯤꯞ ꯌꯨꯝꯒꯤ ꯈꯣꯏ ꯃꯅꯤꯄꯨꯔꯒꯤ ꯆꯥꯛꯇꯨ ꯆꯥꯅꯤꯡꯕꯅ ꯂꯣꯏꯔꯦ
ꯁꯨꯄꯔꯐꯥꯏꯟ ꯉꯛꯇꯔꯣ ꯆꯥꯕꯗꯣ?
ꯍꯣꯏ ꯑꯗꯨꯒ ꯆꯥꯛꯇꯣ ꯌꯥꯝ ꯄꯦꯠꯄ ꯊꯣꯡꯕꯗꯣ ꯃꯤ ꯌꯥꯝꯒꯤ ꯊꯣꯡꯕꯅꯤꯅꯀꯣ ꯄꯦꯠꯅ ꯊꯣꯡꯕ ꯑꯩꯈꯣꯏ ꯑꯦꯝ ꯌꯨ ꯍꯣꯁꯇꯦꯜꯒꯤꯗꯣ ꯆꯥꯛ ꯀꯜꯂꯦꯀꯣ ꯑꯗꯨꯝ? ꯎꯝ ꯁꯤꯒꯤꯁꯤ ꯄꯦꯠꯄ ꯑꯗꯨꯒꯤ ꯑꯁ ꯆꯥꯕ ꯍꯧꯇꯦꯅꯦ
ꯍꯣꯡꯁꯦ ꯍꯥꯏꯕ ꯌꯥꯗ꯭ꯔꯣ?
ꯅꯪꯗꯣ ꯐꯤ ꯃꯅꯨꯡꯗ ꯂꯩꯔꯒ ꯋꯥꯔꯤ ꯁꯥꯕ ꯃꯥꯜꯂꯦ ꯅꯪꯒꯤ ꯃꯈꯣꯟꯗꯣ ꯁꯦꯡꯕ ꯈꯤꯇꯪ ꯋꯠꯂꯦ ꯐꯤ ꯃꯄꯥꯟꯗꯒꯤꯩ ꯐꯤ ꯃꯅꯨꯡꯗꯒꯤ ꯋꯥꯔꯤ ꯁꯥꯅ ꯐꯤ ꯀꯨꯞꯁꯤꯜꯂꯒ ꯁꯥꯕ ꯃꯥꯜꯂꯦꯕ ꯅꯀꯣꯛꯇ ꯐꯤ ꯀꯨꯞꯄꯒ ꯆꯨꯝꯕ꯭ꯔ?
ꯍꯧꯖꯤꯛꯇꯤ ꯇꯥꯔꯦꯀꯣ?
ꯍꯣꯏ ꯑꯗꯨꯃꯥꯏꯅ ꯁꯦꯡꯅ ꯇꯥꯍꯜꯂꯣ ꯃꯈꯣꯟꯗꯣ ꯅꯠꯇ꯭ꯔꯗꯤ ꯀꯥꯟꯅꯔꯣꯏ ꯑꯗꯨꯒ
ꯅꯦ ꯍꯣꯏꯅꯦ
ꯑꯥ ꯀꯩꯅꯣ ꯅꯪ ꯁꯥꯏꯅꯁ ꯂꯩꯕ꯭ꯔꯣ ꯅꯥꯇꯣꯟꯗꯣ ꯀꯩꯅꯣ ꯑꯥ ꯋꯥꯕ ꯃꯥꯜꯂꯦ ꯅꯪ ꯁꯣꯍꯣꯟꯕ
ꯂꯩꯌꯦ
ꯁꯥꯏꯅꯁ ꯂꯩꯕ ꯍꯥꯏꯁꯦ ꯀꯣꯛ ꯆꯤꯛꯄ ꯃꯇꯝ, ꯀꯣꯛ ꯆꯤꯛ ꯀꯣꯛꯁꯨ ꯆꯤꯛꯂꯛꯄ꯭ꯔꯥꯕ? ꯅꯠꯇ꯭ꯔꯒ ꯁꯣ ꯍꯣꯟꯕ ꯈꯤꯇꯪ ꯋꯥꯕꯖꯠꯔꯥ ꯅꯪꯒꯤ ꯅꯥꯇꯣꯟꯗꯣ ꯀꯃꯥꯏꯅ ꯇꯧꯕꯅꯣ ꯀꯣꯛꯁꯨ ꯆꯤꯛꯄ꯭ꯔꯥ?
ꯀꯣꯛꯁꯨ ꯀꯣꯛꯁꯨ ꯈꯤꯇꯪ ꯈꯤꯇꯪ ꯆꯤꯛꯑꯦ ꯗꯨ ꯁꯣ ꯍꯣꯟꯕꯗꯤ ꯋꯥꯕꯗꯤ ꯂꯩꯇꯦ ꯑꯗꯨꯕꯨ ꯕ꯭ꯂꯣꯛ ꯇꯧꯕ ꯅꯇꯣꯟꯗ
ꯏꯁꯤꯡ ꯁꯥꯕ ꯑꯗꯨꯝ ꯊꯛꯑꯣꯅꯦ ꯏꯁꯤꯡ ꯁꯥꯕ ꯊꯛꯑꯣ꯫ ꯑꯗꯨꯒ ꯏꯁꯤꯡ ꯁꯥꯕ ꯊꯑꯣ ꯆꯥꯛ ꯁꯥꯕ ꯁꯥꯕ ꯆꯥꯎ, ꯃꯣꯔꯣꯛ ꯌꯥꯝ ꯆꯥꯒꯅꯨ, ꯃꯥꯁ꯭ꯂꯥ ꯅꯨꯡꯁ꯭ꯂꯥ ꯌꯥꯛ ꯄꯥ ꯆꯤꯟꯖꯛ ꯆꯥꯒꯅꯨ ꯁꯥ ꯌꯥꯝ ꯆꯥꯒꯅꯨ ꯊꯥꯎ ꯌꯥꯝ ꯆꯥꯒꯅꯨ, ꯊꯨꯝ ꯌꯥꯝ ꯆꯥꯒꯅꯨ, ꯃꯅꯝ ꯌꯥꯛꯄ ꯆꯥꯛ ꯍꯦꯟꯖꯥꯡ ꯌꯥꯝ ꯆꯥꯒꯅꯨ, ꯐ꯭ꯔꯨꯠꯁ ꯌꯥꯝ ꯆꯥꯋꯣ ꯀꯣ꯫
ꯍꯣꯏ
ꯍꯩ ꯀꯨꯝꯍꯩ ꯄꯨꯝꯕ ꯌꯥꯝ ꯆꯥꯎ
ꯎꯝ ꯑꯩꯩꯗꯤ ꯑꯗꯨꯝ ꯆꯥꯕꯅꯦ
ꯅꯪ ꯅꯃꯥꯟꯅꯕꯗꯣ ꯃꯣꯏ ꯐꯦꯃꯤꯂꯤꯒ ꯂꯩꯃꯤꯟꯅꯕ꯭ꯔꯥ ꯅꯠꯇ꯭ꯔꯒ ꯃꯄꯥꯅꯤꯈꯛ ꯂꯩꯕ꯭ꯔꯣ ꯃꯇꯩ ꯃꯅꯥꯎ ꯃꯄꯥꯅꯤꯈꯛ ꯂꯩꯕ꯭ꯔꯣ
ꯃꯕꯥꯅꯤ ꯈꯛꯇꯅꯤꯅ
ꯑꯗꯨꯗꯤ ꯀꯩꯁꯨ ꯀꯥꯏꯗꯦ ꯀꯩꯅꯣ ꯋꯥꯔꯤ ꯁꯥꯟꯅꯕꯁꯦ
ꯑꯟꯇꯤꯈꯣꯏ ꯏꯝꯐꯥꯜꯗ ꯅꯍꯥꯟ ꯀꯨꯝꯈ꯭ꯔꯦ
ꯃꯣꯏ ꯌꯨꯝ꯭ꯔꯥ ꯑꯗꯨꯗ ꯂꯩꯕꯗꯣ
ꯑꯣꯏꯅꯤ
ꯃꯣꯏꯗꯣ ꯑꯃꯨꯛ ꯑꯋꯥꯡꯈꯨꯜꯗꯁꯨ ꯂꯩꯕ ꯃꯥꯜꯂꯦꯀꯣ ꯌꯨꯝ
ꯍꯣꯏ ꯑꯩꯈꯣꯏ ꯚꯤꯖꯤꯠ ꯇꯧꯕꯗꯣ
ꯍꯣꯏ ꯎꯝ ꯎꯝ ꯇꯥꯏꯌꯦ ꯇꯥꯏꯌꯦ ꯈꯪꯉꯦ ꯈꯪꯉꯦ
ꯎꯝ
ꯍꯧꯖꯤꯛ ꯉꯥ ꯉꯥ ꯊꯤꯔꯗꯤ ꯀꯃꯥꯏꯅ ꯇꯧꯕ ꯇꯨꯔꯦꯟꯗꯣ ꯉꯥ ꯐꯪꯒꯗ꯭ꯔꯣ ꯍꯧꯖꯤꯛ ꯃꯇꯝꯁꯦ ꯇꯨꯔꯦꯟꯗ ꯉꯥ ꯊꯤꯕ ꯆꯠꯂꯗꯦ
ꯐꯪ ꯃꯤ
ꯏꯁꯤꯡ ꯃꯣꯠꯂꯝꯃꯅꯤ ꯏꯁꯤꯡꯕꯨꯗꯤ ꯇꯨꯔꯦꯟ ꯆꯥꯎꯔꯝꯃꯅꯤ
ꯍꯣꯏ ꯅꯣꯡ ꯀꯟ ꯇꯥꯕꯃꯤꯅ ꯆꯥꯎꯔꯝꯕꯨꯗꯤ
ꯏꯔꯦꯡ ꯔꯤꯕꯔ ꯍꯥꯏꯕꯗꯨ ꯀꯗꯥꯏ ꯁꯥꯏꯗ ꯀꯗꯥꯏꯔꯣꯝꯗ꯭ꯔꯥ ꯅꯪ ꯅ ꯍꯥꯟꯅ ꯏꯔꯦꯡ ꯔꯤꯕꯔꯗ ꯉꯥꯈꯤꯕꯁ
ꯏꯟ ꯕꯤꯊꯋꯤꯟ ꯅꯨꯡꯕ ꯅꯣꯡꯃꯒ ꯊꯄꯨꯝ
ꯚꯔꯛ ꯔꯤꯚꯔ ꯁꯥꯏꯠꯇ
ꯕꯥꯔꯛ ꯚꯔ ꯅꯛꯇꯦꯗ ꯃꯇꯣꯝꯇꯅꯤ ꯏꯔꯪꯂꯤꯚꯔ
ꯆꯥꯎ ꯀꯣ ꯏꯔꯝꯂꯤꯕꯔꯁꯤꯀꯣ
ꯆꯥꯎꯕꯅꯤ
ꯎꯝ ꯎꯝ ꯚꯥꯔꯠ ꯚꯔꯗꯤ ꯆꯥꯎꯔꯝꯃꯅꯤ ꯚꯥꯔꯠ ꯚꯔꯁꯨ ꯉꯥ ꯌꯥꯝ ꯂꯩꯔꯝꯃꯅꯤ
ꯎꯃ ꯑꯆꯧ ꯑꯆꯧꯕ ꯂꯩꯕꯅꯤꯍꯦ ꯍꯤ ꯇꯣꯡꯉꯒ ꯉꯥ ꯐꯥꯕ ꯆꯠꯄꯅꯦ ꯅꯍꯥꯟ ꯅꯪꯒꯤ ꯕꯥꯔꯗꯦꯗ
ꯅꯪ ꯕꯣꯔꯗꯦꯗ ꯇꯨꯔꯦꯟꯗ ꯍꯤ ꯂꯩꯕꯗꯣ
ꯑꯣ
ꯑꯗꯨꯒꯨꯝꯕ ꯍꯤ ꯇꯣꯡꯂꯒ ꯍꯥꯎꯕ ꯆꯠꯄꯅꯦ
ꯑꯣꯦ
ꯏꯈꯣꯏ ꯅ ꯦ ꯆ ꯏꯐ ꯇꯨꯔꯦꯟ ꯃꯇꯥꯏꯗ ꯕꯔꯦ ꯆꯠꯄꯗ ꯅꯨꯄꯥ ꯑꯃꯔ ꯍꯤꯇꯣꯡꯅ ꯂꯥꯛꯄꯒꯨꯝ ꯇꯧꯕꯅꯤꯀꯣ
ꯍꯣꯏ
ꯎꯝ ꯂꯣꯛꯇꯥꯛ ꯂꯣꯛꯇꯥꯛ ꯄꯥ ꯄꯥꯠꯇ ꯍꯤ ꯇꯣꯡꯕꯁꯤꯡꯗꯣ ꯑꯗꯨꯒꯨꯝꯕ ꯍꯤꯗꯣ
ꯍꯣꯏ ꯍꯣꯏ
ꯑꯗꯨꯒ ꯃꯍꯤ ꯇꯣꯡꯉꯒ ꯐꯥꯕꯅꯤ
ꯚꯥꯔꯛ ꯚꯔꯁꯤ ꯇꯃꯦꯡꯂꯣꯡ ꯅꯥꯒꯥꯂꯦꯟꯗꯁꯨ ꯂꯩ ꯃꯥꯜꯂꯦ
ꯎꯝ ꯀꯗꯥꯏ ꯐꯥꯎ ꯆꯠꯄꯅꯣ ꯑꯩ ꯈꯪꯗꯦꯅꯦ ꯑꯗꯨꯗꯣ ꯑꯣꯪꯈꯣꯜꯒꯤ ꯇꯥꯡꯕꯗꯣ ꯚꯥꯔꯥꯛ ꯅꯠꯇꯦꯍ ꯃꯔꯩ ꯃꯇꯥꯛ ꯍꯥꯏꯕꯅꯤ ꯅꯪꯁꯨ ꯅꯠꯇꯦ ꯂꯩꯃꯠ ꯐꯔꯛꯂꯤꯕ ꯈꯪꯉꯦ ꯑꯗꯨꯕꯨ ꯑꯋꯥꯡꯈꯨꯗ ꯂꯩꯕꯗꯨ ꯑꯗꯨꯗꯤ ꯂꯩꯃ ꯇꯥꯛꯅꯤ
ꯑꯋꯥꯡꯈꯨꯜꯒꯤꯗꯨꯣ ꯍꯥꯏꯕ ꯅꯠꯇꯦꯗ ꯑꯩꯅ ꯍꯥꯏꯗꯤ ꯅꯥꯒꯥꯂꯦꯟ ꯐꯥꯎꯕ ꯃꯥꯜꯂꯦꯕ ꯚꯔ
ꯑꯣ ꯑꯗꯨꯗꯤ ꯐꯥꯎꯔꯤꯌꯦ ꯍꯣꯏ ꯍꯥꯎꯕ ꯃꯥꯂꯦ ꯑꯩ ꯈꯪꯗꯦ꯫ ꯅꯃꯅꯕꯗꯨ ꯇꯨꯝꯈ꯭ꯔꯕꯣ
ꯏꯃꯥꯟꯅꯕꯗꯨ ꯇꯨꯝ ꯗ꯭ꯔꯤꯃꯥ ꯑꯦꯛꯖꯥꯝ ꯍꯌꯦꯡ ꯂꯩꯕꯒꯤ ꯂꯥꯏꯔꯤꯛ ꯄꯥꯔꯤ
ꯎꯝ
ꯑꯗꯨ ꯀꯩꯅꯣ ꯅꯪ ꯉꯁꯤ ꯖꯤꯝ ꯁꯥꯟꯅꯕ꯭ꯔꯣ
ꯁꯅꯗꯦꯗ
ꯋꯥꯀꯤꯡ ꯆꯦꯂꯦ
ꯋꯥꯀꯤꯡ ꯑꯣꯏ ꯆꯦꯂꯦ
ꯀꯤꯂꯣꯃꯤꯇꯔ ꯀꯌꯥ ꯆꯦꯜꯂꯦ
ꯁꯚꯦꯟ ꯀꯤꯂꯣꯃꯤꯇꯔꯁꯀꯨꯝꯕ ꯍꯜꯂꯛꯄ ꯗꯤ ꯆꯦꯟꯗꯕ ꯑꯗꯨꯝ ꯇꯞ ꯇꯞꯅ ꯂꯥꯛꯄ
ꯑꯣ ꯎꯝ
ꯏꯔꯨ ꯎꯝ ꯅꯨꯡꯉꯥꯏꯔꯦ ꯁ꯭ꯋꯤꯃꯤꯡ ꯄꯨꯜꯗ ꯑꯃꯨꯛ ꯏꯔꯨꯋꯦ
ꯁ꯭ꯋꯤꯃꯤꯡ ꯄꯨꯜꯗꯣ ꯐ꯭ꯔꯤꯔꯣ ꯄꯩꯁꯥ ꯄꯤꯔꯒ ꯏꯔꯨꯕ꯭ꯔꯥ ꯐ꯭ꯔꯤꯗꯔꯣ
ꯐ꯭ꯔꯤ ꯅꯠꯇꯦ ꯐꯤꯐꯇꯤ ꯐꯤꯐꯇꯤ ꯃꯤ ꯑꯃꯗ
ꯐꯤꯐꯇꯤ ꯐꯤꯐꯇꯤ
ꯎꯝ
ꯏꯁꯤꯡꯗꯤ ꯁꯦꯡꯗꯦ ꯃꯣꯏꯒꯤ ꯏꯁꯤꯡꯗꯣ ꯆꯦꯟꯖ ꯇꯧꯕ꯭ꯔꯥ
ꯆꯦꯟꯖ ꯇꯧꯕꯅꯤ ꯍꯦ ꯍꯣꯏ ꯏꯁꯤꯡ ꯁꯦꯡꯉꯦ
ꯇꯔꯗꯤ ꯌꯥꯔꯣꯏꯅꯦ
ꯏꯁꯤꯡ ꯁꯦꯡꯉꯤꯕ
ꯎꯝ
ꯏꯁꯤꯡꯗꯨ ꯄ꯭ꯔ ꯐ꯭ꯔꯦꯛ ꯐ꯭ꯔꯦꯁꯅꯤ ꯂꯣꯛꯀꯤꯅꯤ ꯂꯣꯛꯀꯤ ꯏꯁꯤꯡꯅꯤ ꯖꯪꯒꯜꯗꯨꯅꯤ ꯂꯩꯕꯗꯣ ꯑꯗꯨꯒꯤ ꯁ꯭ꯋꯤꯝꯃꯤꯡ ꯐꯨꯜꯗꯨ ꯖꯪꯒꯜꯗꯅꯤ ꯐꯥꯝꯒꯨꯝꯕꯗ ꯇꯧꯕꯅꯤ ꯃꯣꯏ ꯂꯣꯛꯀꯤ ꯏꯁꯤꯡꯅꯤꯅꯦ ꯊꯝꯕꯗꯣ
ꯎꯝ ꯏꯁꯤꯡꯗꯨ ꯄꯨꯡꯊꯛ ꯊꯛꯀꯅꯨꯀꯣ ꯂꯣꯛꯀꯤꯗꯣ ꯕꯦꯛꯇꯦꯔꯤꯌꯥ ꯖꯔꯝꯁ ꯌꯥꯝ ꯌꯥꯎꯕꯅꯦꯀꯣ
ꯑꯗꯨꯒꯨꯝꯕꯅ ꯆꯤꯡꯗ ꯂꯩꯕꯁꯤꯡꯒꯤ ꯃꯤꯗꯤ ꯑꯗꯨꯝ ꯊꯕꯛ ꯇꯧꯕꯁꯤꯡ ꯑꯗꯨꯝ ꯊꯛꯂꯝꯅꯦ
ꯅꯥꯗꯅ ꯅꯪ ꯀꯣꯂꯦꯔꯥ ꯅꯥꯗꯅ ꯅꯪ ꯂꯥꯁꯇ ꯗꯥꯏꯔꯤꯌꯥ ꯇꯧꯗꯅ ꯅꯪ
ꯑꯗꯨꯒꯨꯝꯕ ꯅꯪꯗꯤ ꯑꯦꯛꯁꯄꯤꯔꯤꯌꯦꯟꯁ ꯇꯧꯔꯛꯇꯕꯒꯤꯅꯦ ꯆꯤꯡꯗ ꯂꯩꯕꯁꯤꯡꯗꯤ
ꯑꯗꯨ ꯑꯣꯏꯔꯁꯨ ꯏꯁꯤꯡꯗ ꯆꯤꯡꯗꯒꯤ ꯑꯣꯏꯒꯦꯔꯥ ꯑꯃꯗꯤ ꯒꯤ ꯑꯣꯏꯒꯦꯔꯥ ꯏꯁꯤꯡꯁꯦ ꯀꯨꯏꯅ ꯁꯤꯖꯤꯟꯅꯔꯛꯇ꯭ꯔꯗꯤ ꯃꯇꯣꯝꯗ ꯖꯔꯝꯁꯔ ꯕꯦꯛꯇꯦꯔꯤꯌꯥꯔ ꯏꯂꯤꯃꯦꯟꯁ ꯃꯥꯏꯀ꯭ꯔꯣ ꯑꯣꯔꯒꯥꯅꯤꯖꯝ ꯏꯂꯤꯃꯦꯟꯁ ꯌꯥꯝ ꯌꯥꯎꯕꯅꯦꯕ ꯑꯗꯣ ꯍꯛꯆꯥꯡꯗ ꯆꯪꯉꯗꯤ ꯅꯥꯒꯅꯦꯕ ꯑꯗꯣ
ꯑꯗꯨꯒꯨꯝ ꯃꯁꯥ ꯃꯁꯨꯁꯤꯡꯗꯨꯗꯤ ꯑꯩꯈꯣꯏ ꯏꯃꯨꯁ ꯏꯃꯨꯟ ꯁꯤꯁꯇꯦꯝꯅ ꯐꯥꯏꯕꯦꯛ ꯇꯧꯒꯅꯤꯗ
ꯏꯁꯤꯡ ꯁꯦꯡꯕ ꯊꯛꯄ ꯗꯔꯀꯥꯔ ꯇ ꯇꯧꯋꯦ ꯍꯛꯆꯥꯡ ꯐꯅꯤꯡꯂꯗꯤ ꯑꯅꯥ ꯑꯌꯦꯛ ꯂꯩꯩꯅꯤꯡꯗ꯭ꯔꯗꯤ꯫ ꯑꯗꯨꯒꯤ ꯑꯅꯥ ꯑꯌꯦꯛ ꯂꯩꯇꯅꯕ ꯍꯛꯆꯥꯡ ꯐꯅꯕ ꯏꯁꯤꯡ ꯐꯖ ꯕꯊꯣꯛꯑꯣ ꯏꯁꯤꯡ ꯁꯦꯡꯕ ꯊꯛꯑꯣ ꯍꯥꯏꯔꯤꯗꯣ ꯑꯗꯨꯏꯅꯤꯅꯦ ꯑꯗꯨ ꯑꯣꯏꯗꯤ ꯃꯤ ꯃꯌꯥꯝ ꯏꯁꯤꯡ ꯐꯨꯠꯅꯗꯕꯤ ꯂꯧꯒꯤ ꯂꯣꯛꯀꯤ ꯏꯁꯤꯡ ꯃꯌꯥꯝ ꯊꯛꯅ ꯇꯥꯔꯦꯅꯦ ꯏꯁꯤꯡꯒꯤ ꯍꯣꯏ ꯅꯥꯕ ꯇꯥꯔꯦꯅꯦ ꯑꯗꯨ ꯑꯣꯏꯔꯗꯤ ꯐꯤꯜꯇꯔ ꯇꯧꯗ꯭ꯔꯗꯤ ꯍꯧꯖꯤꯛꯀꯥꯟ ꯂꯥꯏꯔꯤꯛ ꯄꯥꯔꯝꯃꯔꯣꯏ ꯅꯪꯁꯨ ꯀꯣ
ꯄꯥꯟꯗꯦꯗ ꯍꯨꯣꯏ
ꯀꯩ ꯊꯥꯒꯦꯅ ꯈꯜꯂꯤꯒꯦ ꯑꯃꯁꯨ ꯊꯥꯔꯣꯏ ꯑꯦꯛꯖꯥꯝ
ꯑꯗꯨꯅ ꯑꯩ ꯍꯧꯖꯤꯛꯁꯤ ꯀꯔꯤꯁꯨ ꯇꯧꯕ ꯌꯥꯗ꯭ꯔꯦ ꯍꯖꯝ ꯊꯥꯗ꯭ꯔꯗꯤ ꯑꯩꯁꯦ ꯃꯆꯥ ꯃꯨꯁꯨ ꯇꯧꯅꯤ ꯑꯩꯁꯨ